ꯍꯜꯂꯣ ꯑꯍꯣꯏ ꯐꯖꯅ ꯇꯥꯔꯦꯍꯦ
ꯑꯩꯁꯨ ꯐꯖꯟ ꯇꯥꯔꯦꯍꯦ ꯅꯪꯒꯤ ꯈꯣꯟꯖꯦꯜꯗꯣ
ꯎꯝ
ꯀꯔꯤ ꯇꯧꯔ ꯂꯩꯕ꯭ꯔꯣ
ꯎꯝ ꯍꯥꯏꯕꯤꯔꯣꯏ
ꯍꯥꯏꯔꯛꯑꯣ
ꯅꯪ ꯈꯜꯂꯣ ꯀꯃꯥꯏ ꯀꯃꯥꯏ ꯂꯩꯔꯝꯗꯧ ꯃꯥꯟꯒꯦ
ꯎꯝ ꯐꯃꯨꯡꯗ ꯍꯤꯞꯄꯒ ꯐꯣꯟ ꯌꯦꯉꯒ ꯂꯩꯕ ꯆꯨꯝꯕ꯭ꯔꯥ
ꯂꯥꯜꯂꯦ ꯑꯃꯨꯛ ꯑꯃꯨꯛꯀ ꯆꯨꯝꯃꯗꯤ ꯑꯆꯥꯄꯣꯠ ꯂꯩꯕꯤꯒꯦ
ꯎꯝ ꯑꯗꯨꯗꯤ ꯆꯥꯛ ꯊꯣꯡꯕ
ꯌꯥꯝ ꯊꯤꯅ ꯂꯥꯜꯂꯦ ꯅꯪꯒꯤꯁꯦ
ꯈꯪꯉꯦꯅꯦ ꯆꯥꯗꯤ ꯊꯣꯡꯂꯝꯃꯣꯏꯅꯦ
ꯑꯌꯥ ꯌꯥꯝ ꯎꯁꯤꯠꯇꯤꯌꯦ
ꯎꯝ ꯅꯣꯏꯕꯨ ꯆꯥꯛ ꯊꯣꯡꯉꯗꯤ ꯂꯣꯏꯔꯦꯍꯦ
ꯍꯥꯏ ꯍꯥꯏ ꯁꯨꯝ
ꯕꯣꯜ ꯁꯥꯟꯅꯅꯤꯡꯉꯥꯏ ꯗ꯭ꯔꯦꯁꯞ ꯇꯧꯕ ꯆꯨꯝꯕ꯭ꯔꯥ
ꯂꯂꯦ ꯑꯗꯨꯁꯨꯗ ꯃꯥ ꯂꯦ
ꯍꯥꯏꯔꯛꯑꯣꯅꯦ ꯑꯗꯨꯗꯤ ꯑꯩ ꯈꯪꯉꯦ ꯑꯩ ꯈꯪꯉꯦ ꯂꯧꯗ
ꯅꯠꯇꯦ ꯅꯠꯇꯦ
ꯀꯥꯏꯗ
ꯌꯨꯝꯗꯅꯦ
ꯌꯨꯝ ꯀꯔꯤ ꯇꯧꯔꯕ꯭ꯔꯣ
ꯃꯄꯥꯟꯗ ꯁꯨꯝ ꯃꯣꯔꯥꯗ ꯐꯝꯃꯒꯀꯣ
ꯎꯝ
ꯑꯃꯝꯅꯦꯗ
ꯎꯝ ꯉꯁꯤ ꯀꯔꯤ ꯏꯟꯖꯥꯥꯡ ꯇꯥꯕ꯭ꯔꯣ
ꯅꯁꯤꯔꯣ
ꯌꯦꯟ
ꯌꯦꯟ ꯑꯌꯨꯛꯇꯛꯇ
ꯍꯣꯏ
ꯑꯌꯨꯛꯇ ꯌꯦꯟ ꯆꯥꯕꯅꯦ
ꯑꯁ ꯑꯌꯨꯛꯇ ꯌꯦꯟ ꯆꯥꯕꯗꯨ ꯌꯥꯗꯦ ꯍꯥꯏꯅ ꯑꯥꯏꯅ ꯊꯤꯡꯕ ꯂꯩꯕꯅꯦ
ꯎꯝ ꯎꯝ ꯌꯦꯟꯒꯨꯝꯕꯗꯤꯅꯨꯡꯊꯤ ꯅꯨꯡꯗꯥꯡꯗ ꯑꯗꯨꯝ ꯆꯥꯅꯩꯅ ꯑꯌꯨꯛꯇꯗꯤ ꯂꯎꯕ ꯆꯠꯄꯗꯣ ꯆꯠꯅꯥ ꯗꯗꯅ
ꯉꯁꯥꯏ ꯑꯦ ꯉꯔꯥꯡꯗꯣ
ꯑꯥ
ꯑꯗꯗꯨ ꯑꯩꯈꯣꯏ ꯕꯕꯥꯁꯨ ꯂꯩꯔꯛꯑꯦ ꯏꯇꯦꯝ ꯑꯃꯁꯁꯨ ꯂꯩꯔꯛꯑꯦ ꯑꯗꯨꯒꯤ ꯈꯔ ꯌꯥꯝ ꯂꯩꯔꯛꯄ
ꯑ ꯑꯗꯨꯣꯝꯅ ꯑꯩ ꯄꯨꯂꯞ ꯆꯥꯈ꯭ꯔꯦ
ꯍꯣꯏ ꯑꯗꯨꯝ ꯏꯇ ꯃꯈꯣꯏꯗꯤ ꯑꯗꯨꯝ ꯆꯥꯔꯕꯅꯦ ꯍꯟꯗꯛꯇꯤ ꯀꯣꯏꯔꯦ
ꯅꯣꯏꯗꯤ ꯏꯟꯁꯥꯡ ꯍꯥꯎꯔꯗꯤ ꯑꯗꯨꯝ ꯆꯥꯃꯤꯟꯅꯕ꯭ꯔꯥ
ꯎꯝ ꯏꯟꯁꯥꯡ ꯍꯥꯎꯕ ꯍꯥꯎꯇꯕ ꯅꯠꯇꯦꯗ ꯁꯨꯝ ꯏꯃꯥꯁꯨ ꯂꯩꯇꯕꯅꯤꯅ ꯆꯥꯛ ꯌꯦꯟꯁꯥꯡ ꯌꯨꯝꯅ ꯊꯣꯡꯅꯕꯗꯣ
ꯎꯝ
ꯑꯗꯨꯒꯤ ꯏꯌꯥꯝꯕ ꯑꯩꯣꯏꯗ ꯑꯗꯨꯝ ꯂꯩꯔꯒ ꯆꯥꯕ
ꯑꯣ ꯅꯝꯃ ꯄꯠꯇꯔꯀꯣ
ꯍꯣꯏ ꯐꯠꯇꯔꯤꯦ
ꯎꯝ ꯀ ꯀꯒꯦꯔꯥꯠꯇꯣ
ꯌꯥꯝꯗꯤ ꯅꯍꯥꯟ ꯆꯠꯄꯗꯨꯗꯤ ꯌꯥꯗꯤ ꯌꯥꯔꯦ ꯑꯗꯨ ꯑꯗꯨ ꯐꯖꯅ ꯐꯔꯀꯥꯟꯗ ꯌꯨꯝ ꯂꯥꯛꯑꯣ ꯍꯥꯏꯕꯤꯕꯀꯣ
ꯎꯝ ꯑꯪ ꯑꯗꯨ ꯃꯥꯗꯣ ꯊꯥ ꯀꯌꯥ ꯁꯨꯔꯦ ꯑꯗꯨꯝ ꯂꯩꯕꯗꯣ
ꯈꯪꯗꯦꯅꯦ ꯀꯣꯏꯦꯗ ꯏꯄꯨ ꯏꯄꯨꯕꯨ ꯂꯥꯏꯌꯦꯡꯅꯕ ꯍꯥꯏꯩꯅ ꯆꯠꯈꯤꯕ ꯅꯨꯃꯤꯠꯇꯒꯤ
ꯑꯗꯨ ꯑꯣꯏꯔꯗꯤ ꯍꯧꯖꯤꯛꯁꯤ ꯊꯥ ꯑꯃꯃꯨꯛꯇꯤ ꯁꯨꯔꯝꯈꯤꯔꯣꯏ
ꯎꯝ ꯑꯩꯀꯣ
ꯎꯝ
ꯑꯩ ꯁꯤ ꯅꯣꯏꯅ ꯃꯥꯒꯤꯗꯣ ꯈꯪꯕꯗꯣ ꯑꯩꯈꯣꯏ ꯄꯨꯄꯨꯒꯤ ꯇꯧꯕꯗꯣ
ꯑꯥ
ꯑꯗꯨ ꯅꯨꯃꯤꯠꯇꯒꯤ ꯈꯪꯕꯅꯦ
ꯑꯁ ꯅꯪꯗꯤ ꯊꯦꯡꯅ ꯈꯪꯉꯤꯅꯦ
ꯀꯅꯥ ꯍꯥꯏꯕꯤꯒꯦꯔꯣ ꯑꯩꯈꯣꯏ ꯃꯃꯥꯈꯣꯏꯁꯨ ꯍꯥꯏꯕꯤꯗꯦ
ꯑꯗꯨꯝ ꯑꯗꯨꯝꯃꯛꯇꯤ ꯄꯪꯂ ꯂꯥꯎ ꯂꯥꯎꯔꯒꯗꯤ ꯌꯥꯔꯔꯣꯏꯅ
ꯑ ꯑꯗꯨ ꯑꯣꯏꯔꯁꯨ ꯑꯩꯈꯣꯏ ꯃꯤ ꯏꯃꯨꯡ ꯀꯩꯅꯣ ꯊꯣꯛꯑꯗꯤ ꯍꯥꯏꯕꯤꯕ ꯌꯥꯏꯅ
ꯑꯦ ꯑꯗꯨ ꯑꯗꯨ ꯑꯁ ꯑꯗꯨ ꯂꯥꯏꯔꯤ ꯑꯁꯤ ꯏꯃꯥꯒ ꯆꯠꯃꯤꯟꯅꯕ ꯃꯥ ꯒꯥꯔꯤ ꯊꯧꯕꯗꯣ
ꯑꯝ
ꯑꯗꯨꯗ ꯑꯁ ꯃꯣꯏ ꯒꯥꯔꯤꯗꯨꯗꯤ ꯌꯥꯗ꯭ꯔꯦꯍꯦ ꯏꯄꯠ ꯄꯠꯂꯝꯃꯅꯤ
ꯑꯦ ꯎ ꯃꯆꯥꯔ ꯇꯧꯕ꯭ꯔꯣ
ꯑꯆꯧꯕꯅꯦ ꯀꯥꯔꯅꯦ ꯃꯣꯏ ꯊꯧꯑꯣꯏꯗꯣ
ꯎꯝ
ꯑꯄꯥ ꯊꯧꯕꯅꯦꯕꯀꯣ
ꯎꯝ
ꯒꯥꯔꯤ ꯒꯥꯔꯤ ꯇꯥꯏꯌꯔꯗꯣ ꯅꯨꯡꯁꯤꯠ ꯂꯩꯈꯤꯗꯕ ꯈꯨꯗꯛꯇ
ꯎꯝ
ꯑꯗꯨꯝ ꯊꯧꯔꯤꯉꯩꯗ ꯁꯤꯗ ꯂꯣꯏ ꯂꯣꯏꯊꯣꯛꯈꯤꯕꯐꯣ
ꯎꯝ
ꯑꯗꯨꯗꯒꯤꯗꯤ ꯃꯅꯤꯡꯗ ꯍꯥꯏꯖꯤꯟꯕ꯭ꯔꯥ ꯍꯥꯏ ꯍꯥꯏꯕ ꯇꯥꯏ ꯃꯤ ꯃꯃꯥꯡꯗ ꯒꯥꯔꯤ ꯈꯥ ꯑꯃ ꯂꯩꯕꯗꯣ ꯃꯥꯅ ꯍꯥꯏꯖꯤꯜꯂꯒ ꯃꯥꯁꯨ ꯎꯝ ꯃꯥꯁꯨ ꯒꯥꯔꯤꯕꯨꯗꯣ ꯄꯥꯏ ꯉꯝꯗ꯭ꯔꯕꯀꯣ
ꯎꯝ
ꯑꯁ ꯏꯁꯣꯔ ꯍꯥꯏꯕꯁꯤꯗꯤ ꯑꯉꯛꯅꯤ ꯌꯥꯝ ꯊꯤꯅ ꯁꯣꯛꯄ ꯌꯥꯔꯕꯅꯦꯕ
ꯎꯝ ꯑꯣ ꯑꯗꯨ ꯃꯥꯅ ꯊꯣꯡꯝꯕꯗꯣ ꯑꯗꯨ ꯒꯥꯔꯤꯗꯤ ꯃꯤꯗꯤ ꯀꯩꯁꯨ ꯇꯧꯗꯕ꯭ꯔꯥ
ꯁꯨꯝꯈꯥ ꯑꯃꯒ ꯊꯝꯕꯅꯦ ꯍꯥꯏ ꯃꯤ ꯌꯥꯎꯔꯛ
ꯎꯝ ꯎꯝ ꯑꯗꯨꯗ ꯐꯥꯏꯩꯅꯂ ꯏꯕ ꯐꯩꯅ
ꯎꯝ ꯑꯗꯨ ꯏꯄꯨ ꯀꯣꯏꯔꯤꯁꯤꯦ ꯍꯟꯗꯛꯁꯤ ꯌꯥꯗꯅꯦ ꯏꯃꯥꯇꯣꯟꯁꯨ ꯃꯈꯣꯡ ꯁꯨꯃꯥꯏꯅ ꯇꯧꯋꯦ ꯏꯃꯥꯁꯨ ꯇꯧꯔꯦ ꯑꯩꯈꯣꯏ ꯄꯄꯨꯁꯨ ꯂꯥꯏ ꯀꯗ꯭ꯔꯦ ꯇ
ꯎꯝ ꯏꯕꯣꯛꯁꯨ ꯅꯥꯏ ꯍꯥꯏ ꯇꯥꯎꯕꯅꯦ
ꯍꯣꯏ ꯃꯥꯁꯨ ꯅꯥꯏ ꯍꯥꯏꯕꯅꯦ ꯑꯗꯨꯒꯤ ꯃꯊꯟꯇ ꯇꯨꯝꯕ ꯌꯥꯗꯦꯕ ꯍꯧꯖꯤꯛ ꯐꯥꯎꯕꯣ ꯑꯗꯨꯒꯤ ꯃꯁꯨ ꯅꯨꯄꯤꯒ ꯇꯨꯃꯤꯟꯅꯔ ꯂꯩꯕꯅꯦ
ꯎꯝ ꯈꯪꯗꯗ
ꯅꯪꯁꯨ ꯃꯔꯛ ꯃꯔꯛꯇꯗꯤ ꯂꯥꯛꯄꯤꯌꯨꯍꯦ
ꯎꯝ ꯈꯪꯗꯦꯅꯦ ꯁꯣꯏ ꯂꯥꯛꯄꯗꯤ ꯌꯥꯔꯅꯤ ꯑꯗꯨꯝ ꯌꯦ ꯕꯣꯜ ꯀꯨꯝꯕ ꯑꯗꯨꯗ ꯑꯗꯨꯝ ꯌꯦꯡꯉꯤꯀꯣ
ꯍꯣꯏ ꯅꯨꯡꯇꯤ ꯑꯩꯈꯣꯏꯗꯤ ꯌꯦꯡꯕ ꯌꯦꯡꯗꯕ ꯂꯩꯇꯦ ꯑꯗꯨꯝ ꯅꯨꯡꯇꯤꯒꯤ ꯆꯠꯂꯒ ꯑꯗꯨꯝ ꯇꯨꯝꯃꯦ
ꯎꯝ ꯐꯩꯌꯦ ꯃꯣꯏ ꯊꯣꯛꯄꯗꯣ
ꯎꯝ
ꯎꯄꯨ ꯊꯣꯛꯄꯗꯣ ꯀꯤꯀꯥꯒꯤ ꯃꯇꯝꯗ ꯊꯣꯛꯄꯒꯤ ꯃꯔꯅꯥꯏꯕ ꯐꯩ ꯑꯗꯨ ꯅꯠꯇ꯭ꯔꯗꯤ ꯏꯆꯤꯛꯁꯤ ꯂꯩꯔꯝꯗꯧꯅꯤ ꯃꯣꯏꯁꯦ
ꯈꯪꯗꯦꯗ ꯑꯩꯈꯣꯏꯗꯤ ꯂꯧ ꯃꯇꯝꯅꯦ ꯍꯣꯏ ꯋꯥꯔꯦ ꯑꯗꯨ ꯑꯣꯏꯔꯁ ꯑꯗꯨꯀꯣ ꯌꯨꯝꯗ ꯅꯨꯡꯉꯥꯏꯅ ꯄꯣꯊꯥꯔ ꯇꯨꯝꯕ ꯌꯥꯕꯅꯦꯕ ꯆꯂꯦꯒ ꯍꯥꯏ ꯕꯣꯜꯁꯨ ꯌꯥꯝ ꯐꯖꯕ ꯂꯩꯇ꯭ꯔꯗꯤ ꯌꯦꯡꯗꯦꯕꯀꯣ ꯑꯗꯨ ꯑꯣꯏꯔꯁꯨ ꯃꯤ ꯏꯆꯦꯛ ꯆꯤꯛꯑꯂꯏꯗꯤ ꯃꯣꯏ ꯅꯨꯡꯉꯥꯏꯕꯅ
ꯎꯝ ꯎꯝ ꯑꯗꯨꯃꯦ ꯎꯝ ꯎꯝ ꯀꯝꯣꯏꯗ
ꯅꯍꯥꯟ ꯃꯣꯃꯣ ꯁꯦꯝꯃꯒ ꯆꯥꯏ
ꯑꯩ ꯁꯦꯝꯃꯤꯔꯖꯤ ꯉꯁꯤ
ꯍꯥꯥ
ꯅꯍꯥꯟ ꯅꯣꯏ ꯁꯦꯝꯃꯦꯕ
ꯍꯣꯏ
ꯍꯧꯥꯎ
ꯑꯩ ꯆꯥꯕ ꯐꯪꯗꯌꯦ ꯁꯦꯝꯕꯗꯤ ꯌꯥꯎꯋꯦ ꯑꯗꯨ
ꯎ ꯍ ꯑꯃꯔ
ꯍꯥꯥ
ꯃꯤꯗꯣ ꯌꯥꯝꯕ꯭ꯔꯥ ꯇꯥꯕꯗ
ꯌꯥꯝꯗꯦꯗ ꯑꯩꯈꯣꯏ ꯁꯨꯝ ꯃꯤ ꯃꯉꯥ ꯇꯔꯨꯛ ꯈꯛꯇꯅꯦꯗ
ꯑꯩꯀꯣ ꯉꯁꯤ ꯁꯦꯝꯕꯅꯦꯕ ꯑꯁ ꯈꯍꯥꯎꯁꯤꯗꯤ ꯍꯥꯏꯔꯤꯅꯨ ꯏꯅꯥꯎꯄꯥꯒ ꯑꯩꯈꯣꯏ ꯑꯅꯤ ꯁꯦꯝꯕ ꯌꯥꯝ ꯍꯥꯎꯋꯦ
ꯌꯥꯔꯦꯀꯣ ꯅꯊꯟꯗ ꯆꯥꯔꯒ ꯑꯁꯤꯗ ꯍꯥꯏꯗꯣ
ꯄ꯭ꯂꯦꯠ ꯎꯝ ꯏꯁꯇꯤꯝ ꯇꯧꯕꯗꯣ ꯑꯍꯨꯝꯂꯛ ꯑꯍꯨꯝꯂꯛ ꯇꯧꯋꯦ ꯄ꯭ꯂꯦꯦꯛ ꯑꯍꯨꯝꯒꯨꯝꯕ ꯀꯨꯟꯊ꯭ꯔꯥ ꯍꯦꯟꯅ ꯇꯥꯕꯅꯦ
ꯂꯗꯤ
ꯀꯨꯟꯊ꯭ꯔꯥ ꯍꯦꯟꯅ ꯆꯥꯕꯅꯦ ꯑꯩꯗꯣ
ꯅꯪꯁꯤꯗꯤ ꯆꯥꯕꯗꯗꯤ ꯅꯪꯁꯦ ꯀꯩꯅꯣ ꯇꯧꯕ ꯌꯥꯔꯦ ꯑꯗꯨꯗꯤ ꯚꯤꯗꯤꯑꯣ ꯅꯝꯃꯒ ꯑꯗꯨꯝ ꯊꯥꯒꯠ ꯄ ꯌꯥꯔꯦ
ꯄꯩꯁꯥ ꯍꯥꯏꯔꯤꯅꯦ ꯄꯩꯁꯥ
ꯑꯁ ꯄꯩꯁꯥꯕꯨ ꯀꯩꯩꯅꯣ ꯑꯍꯥꯎꯗꯨ ꯆꯔꯗꯤ ꯌꯥꯔꯦꯗ
ꯑꯗꯣ ꯉꯁꯤꯒꯤꯗꯣ ꯁꯨꯃꯥꯏꯅ ꯇꯧꯅꯦꯕ ꯉꯁꯥꯏ ꯎ ꯌꯥꯗꯕꯗꯣ
ꯎꯝ
ꯑꯗꯨꯗ ꯑꯩ ꯁꯦꯝꯃꯍꯧꯕꯅꯦ ꯄꯨꯡ ꯑꯅꯤ ꯑꯅꯤꯗꯒꯤ ꯁꯦꯝꯕ ꯍꯧꯋꯦ ꯑꯗꯣ ꯄꯨꯡ ꯑꯍꯨꯝ ꯃꯈꯥꯏ ꯃꯔꯤ ꯇꯥꯔꯝꯗꯥꯏꯗ ꯆꯥꯕꯅꯦꯕ
ꯑꯁ ꯑꯗꯨ ꯑꯣꯏꯔꯗꯤ ꯅꯪ ꯆꯥꯛ ꯑꯃꯨꯛꯀ ꯆꯪꯗꯧ ꯃꯥꯟꯗ꯭ꯔꯦꯕ ꯍꯣꯔꯦꯟ
ꯈꯪꯗꯦ ꯎꯔꯦ ꯆ ꯇꯔꯒꯦ ꯃꯤꯅꯗꯤꯀꯣ ꯃꯤ ꯍꯣꯇꯦꯜꯗꯗꯤ ꯈꯔ ꯈꯔ ꯁꯥꯗꯣ ꯍꯥꯞꯄꯗꯅ ꯑꯩꯅ ꯑꯩꯅ ꯁꯦꯝꯕꯗꯤ ꯍꯥꯎꯅꯕ ꯁꯥꯗꯣ ꯌꯥꯝ ꯌꯥꯝ ꯍꯥꯞꯄꯅꯤ ꯑꯗꯨꯒꯤ
ꯑꯁ ꯄꯩꯁꯥꯗ ꯃꯥ ꯆꯪꯉꯝꯃꯅꯤꯍꯦ ꯑꯗꯨꯗꯤ ꯅꯪꯒꯤ ꯁꯦꯝꯕꯗꯨꯗꯤ
ꯎꯝ ꯌꯥꯝꯁꯨ ꯆꯝꯉꯉꯦꯗ ꯑꯩ ꯑ ꯅ ꯅꯅꯥꯎ ꯄꯗꯣ ꯇꯥꯟ ꯇꯥꯛꯑꯅꯤ ꯑꯩꯅ ꯑꯗꯨꯝ ꯁꯦꯝꯃꯤꯅꯤ ꯊꯨꯑꯦꯗ ꯑꯩꯈꯣꯏꯅꯤ
ꯑꯣꯝ ꯍꯥꯏꯗꯤ ꯇꯟ ꯇꯥꯛꯑꯀꯥꯟꯗꯀꯣ
ꯎꯝ
ꯁꯤ ꯀꯩꯅꯣ ꯃꯈꯥꯔꯣꯝꯗ ꯅꯞꯇꯅꯕ ꯀꯃꯥꯏ ꯀꯩ ꯊꯥꯒꯦ ꯍꯥꯏꯕ ꯑꯗꯨꯗꯤ ꯃꯣꯏꯗꯥꯒꯨꯝꯕ ꯑꯃꯨꯛ ꯍꯥꯞꯄ ꯅꯠꯇ꯭ꯔꯦꯒ ꯑꯣ ꯊꯥꯎ ꯍꯥꯞꯄꯗꯨꯅ ꯁꯣꯏꯗꯦꯕꯀꯣ ꯅꯞ ꯑꯣꯏꯦꯛꯄꯀꯣ
ꯗꯤ ꯑꯗꯨ ꯅꯠꯇ꯭ꯔ
ꯎꯝ ꯑꯩꯈꯣꯏ ꯑꯩꯈꯣꯏꯁꯨ ꯑꯃꯨꯛ ꯆꯥꯈꯤꯅꯤ ꯅꯣꯡꯃ
ꯆ ꯍꯣꯏ ꯀꯣꯏꯁ ꯆꯥꯁꯦ ꯂꯥꯛꯄ ꯀꯥꯟꯗꯁꯦꯃꯀ ꯁꯦ ꯐꯖꯅ ꯍꯥꯎ ꯍꯥꯎꯅ ꯁꯦꯃꯤ ꯍꯒꯦ
ꯑꯗꯨꯅꯦ ꯊꯥꯡꯖꯥ ꯅꯨꯃꯤꯠꯇ ꯀꯣ
ꯈꯪꯖꯥꯔꯥ
ꯍꯣꯏ ꯍꯥꯏꯗꯤ ꯑꯌꯨꯛ ꯅꯣꯡꯃꯥꯏꯖꯤꯡꯒꯤ ꯑꯌꯨꯛ ꯄꯨꯡ ꯄꯨꯡ ꯑꯍꯨꯝ ꯃꯈꯥꯏ ꯑꯗꯨꯋꯥꯏꯗ ꯑꯥꯔꯖꯦꯟꯇꯤꯅꯥꯒꯤ ꯕꯣꯜ ꯂꯩꯕꯅꯦꯕ
ꯑꯝ
ꯑꯗꯨ ꯃꯌꯥꯝ ꯌꯦꯡꯃꯤꯟꯅꯁꯦ ꯑꯗꯨꯒ ꯃꯣꯃꯣ ꯆꯥꯁꯦ ꯍꯥꯏꯅ ꯊꯧꯔꯥꯡ ꯇꯧꯔꯤꯕꯅꯦꯕꯀꯣ
ꯑꯦꯗ ꯀꯔꯣ
ꯍꯣꯏ ꯁꯤ ꯂꯥꯛꯏꯕ ꯍꯞꯇꯥꯁꯦ
ꯎꯝ ꯐꯌꯦ
ꯊꯝꯖꯥꯗꯤꯟ ꯅꯣꯏ ꯂꯥꯛꯄ ꯌꯥꯏꯅ
ꯊꯞ ꯆꯁꯦ ꯊꯧꯗꯣ ꯇꯟ ꯑꯗꯨꯒꯤ
ꯑꯁ ꯅꯪꯁꯨ ꯑꯗꯨꯗ ꯂꯩꯔꯒ ꯌꯥꯝ ꯄꯣꯡꯅꯨ ꯍꯌꯦ
ꯑꯣꯣꯡꯗꯦ ꯌꯦꯣꯟꯗꯁ ꯃꯠꯇꯅꯤꯉ ꯂ ꯃꯇꯝꯗꯗꯤ ꯑꯗꯨꯝ ꯍꯥꯏꯔꯁꯨ ꯑꯗꯨꯝ ꯂꯥꯛꯀꯅꯤꯗ ꯍꯧꯗ꯭ꯔꯤ ꯑꯩꯈꯣꯏ ꯂꯎ ꯍꯥꯎꯗꯦ ꯎꯝ
ꯎꯝ
ꯍꯧꯧꯒꯦꯅ ꯈꯪꯗꯦꯗ ꯅꯣꯏꯗꯤ ꯇꯥꯎꯔꯕꯣ
ꯂꯧ ꯑꯃꯗꯤ ꯂꯣꯏꯒꯦ ꯂꯣꯏꯒꯦ ꯇꯧꯔꯦ ꯀꯕꯛ ꯀꯕꯛ ꯇꯧꯏꯦ
ꯎꯝ ꯃꯈꯥꯒꯤꯔꯣ ꯑꯩꯈꯣꯏ ꯃꯅꯥꯛꯀꯤꯗꯨꯔꯣ
ꯃꯈꯥꯔꯣꯝꯗꯩꯗꯣ ꯃꯈꯥꯔꯣꯝꯗꯨ ꯂꯣꯏꯔꯅꯤ ꯈꯟꯕꯅꯦꯕ ꯉꯁꯤ ꯆꯠꯂꯗꯤ ꯑꯗꯨ ꯑꯁ ꯑꯩ ꯈꯅꯥꯎ ꯅꯥꯕꯒꯤꯀꯣ
ꯎꯝ
ꯑꯨꯝ ꯃꯔꯛ ꯑꯃꯛꯇ ꯑꯗꯨꯝ ꯌꯥꯝ ꯆꯤꯛꯑꯦꯕ ꯅꯨꯡꯁꯥ ꯃꯔꯛꯇ ꯆꯠꯄ ꯇꯟꯕ
ꯑ ꯑꯩꯗꯤ ꯇꯥꯟ ꯂ ꯀ
ꯎꯝ ꯇꯟꯗ꯭ꯔꯗꯤ ꯑꯩꯈꯣꯏꯁꯨ ꯌꯥꯝ ꯇꯜꯂꯤ ꯄꯣꯠꯅꯤ
ꯅꯣꯏ ꯅꯨꯄꯥꯒꯩꯒꯤ ꯑꯜꯂꯁꯨ ꯎꯄꯥꯌ ꯂꯩꯇꯦ ꯑꯗꯨꯝ ꯆꯠ ꯇꯥꯑꯅꯤ
ꯍꯣꯏ ꯅꯨꯄꯤꯅꯕꯨ ꯊꯕꯛ ꯀꯌꯥ ꯁꯨꯗꯕꯗꯤ ꯌꯥꯏꯑꯕ ꯀꯣ ꯅꯨꯄꯥ ꯑꯃ ꯑꯣꯏꯔꯒ ꯊꯕꯛ ꯁꯨꯗꯕ ꯍꯥꯏꯕꯁꯤꯗꯤ ꯌꯥꯗꯦꯕ
ꯅꯣꯏ ꯂꯥꯎꯗ
ꯍꯣꯏ
ꯅ ꯅꯣꯏ ꯊꯕꯛ ꯁꯣꯂꯗꯤ ꯃꯈꯥꯒꯤ ꯍꯥꯟꯅ ꯇꯧꯋꯦ ꯃꯈꯥꯒꯤꯗꯣ ꯍꯦꯟꯅ ꯐꯕ꯭ꯔꯥ
ꯑꯁ ꯑꯗꯨ ꯂꯧꯐꯝꯗꯨꯗꯤ ꯏꯁꯤꯡ ꯑꯃꯔꯛ ꯂꯩꯈ꯭ꯔꯗꯤ ꯑꯗꯨꯝ ꯂꯩꯈꯅꯤ
ꯎꯝ
ꯍꯥꯏꯕꯗꯤ ꯑꯇꯣꯞꯄ ꯂꯧꯗꯗꯤ ꯂꯧꯐꯝ ꯃꯊꯛꯐꯝꯗꯤ ꯏꯁꯤꯡ ꯀꯪꯕ ꯌꯥꯝ ꯂꯥꯏꯗꯅ
ꯎꯝ
ꯂꯩꯍꯥꯎꯁꯨ ꯐꯔꯦ ꯑꯁꯤ ꯃꯈꯥꯒꯤꯗꯤ ꯂꯧ ꯂꯧꯁꯨ ꯁꯨꯕ ꯅꯨꯡꯉꯥꯏꯌꯦ ꯃꯆꯥ ꯑꯣꯏꯕꯅꯤꯅꯀꯣ ꯐꯩꯗꯣꯝꯁꯨ ꯌꯥꯝꯗꯦꯕ ꯑꯗꯨ ꯌꯥꯝꯗꯤ ꯐꯩꯗꯣꯝ ꯌꯥꯝꯗꯤ ꯀꯥꯆꯤꯟ ꯇꯧꯕ ꯂꯧꯔꯥꯡ ꯇꯧꯕꯗ ꯌꯥꯝ ꯋꯥꯏꯕꯀꯣ
ꯎꯝ
ꯂ ꯑꯣꯅꯦ ꯅꯪꯁꯨ
ꯍꯥꯏꯔꯁꯨ ꯑꯗꯨꯝ ꯂꯥꯛꯀꯅꯤꯅ ꯂꯧ ꯍꯧꯔꯗꯤ ꯑꯦ ꯎꯝ ꯅꯣꯡꯗꯤ ꯇꯥꯕ꯭ꯔꯣ
ꯅꯣꯡ ꯅꯣꯡ ꯇꯥꯗꯤꯌꯦ
ꯑ ꯁꯃꯁꯤꯔꯤꯁꯨ
ꯑꯇ ꯇꯥꯗꯤꯌꯦ
ꯁꯥꯖ ꯁꯤꯗꯗꯤ ꯑꯗꯨ ꯇꯌꯦꯦ
ꯀꯃꯅꯔ
ꯇꯥꯔꯦ ꯉꯁꯥꯒꯤꯦ